ꯀꯅꯥꯅ
ꯇꯥꯕ꯭ꯔꯣ
ꯑꯟꯁꯛ ꯑꯊꯤꯕꯤꯔꯣ
ꯀꯔꯤ ꯇꯧꯕ꯭ꯔꯣ
ꯀꯥꯔꯤꯁꯨꯨ ꯇꯧꯗꯦ
ꯀꯗꯥꯏꯗ ꯂꯩꯕ꯭ꯔꯣ
ꯑꯩ ꯀꯗꯥꯏ ꯐꯥꯏꯗ ꯂꯩꯌꯦ
ꯑꯁꯤꯗꯥ ꯅꯪꯕꯨ ꯅꯨꯡꯁꯤꯕ ꯑꯃꯥ ꯂꯩꯌꯦ
ꯀꯅꯥꯅꯣ ꯑꯥ ꯍꯥꯏꯕꯤꯌꯣꯅꯦ
ꯁꯦ ꯄꯥꯍꯜꯂꯒꯦ
ꯎꯝ ꯃꯁꯛ ꯊꯤꯕꯗꯤ ꯄꯥꯝꯗꯦ
ꯀꯔꯤꯅꯣ
ꯃꯁꯛ ꯑꯊꯤꯕꯗꯤ ꯄꯥꯝꯗꯦ ꯍꯥꯏꯕ
ꯑꯩꯁ ꯑꯩꯗꯤ ꯁꯛ ꯌꯥꯝ ꯐꯖꯕꯅꯦ
ꯍꯥꯏꯁ
ꯅꯪ ꯈꯪꯗꯕꯒꯤꯅꯤꯕ ꯍꯥ
ꯑꯅꯥꯞꯄꯤꯔꯣ
ꯅꯠꯇꯦ ꯅꯪ ꯎꯍꯧꯗꯕꯛ ꯅꯪ ꯎꯍꯧꯗꯕꯒꯤꯅꯤꯀꯣ ꯌꯥꯝ ꯐꯖꯕꯅꯦ ꯑꯩꯗꯣ
ꯑꯁ
ꯈꯣꯟꯖꯦꯜꯗꯣ ꯈꯣꯟꯖꯦꯜꯗꯣ ꯇꯣꯉꯥꯟ ꯇꯣꯉꯥꯟꯂꯗꯤ ꯀꯛꯊꯠꯀꯅꯤ ꯍꯥꯏꯌꯦꯅꯦ ꯃꯣꯏꯅ
ꯑꯥ ꯑꯗꯨꯃꯥꯏꯅ ꯍꯥꯏꯒꯅꯣ ꯍꯥꯏꯕꯅꯤꯅꯦ
ꯑꯗꯨꯝ ꯇꯧꯔꯗꯤꯀꯣ ꯐꯪꯔꯣꯏ ꯑꯩꯈꯣꯏꯒꯤꯗꯣ ꯁꯨꯐꯪ ꯐꯪꯔꯣꯏ ꯑꯩ ꯊꯥꯖꯗ꯭ꯔꯦ ꯎꯝ ꯕꯦꯔꯥ ꯀꯥꯒꯅꯤꯕ
ꯥ ꯐꯁꯥꯕ ꯐꯠ ꯑꯁ ꯁꯛ ꯐꯖꯕꯅꯤꯅ ꯂꯣꯏꯅ ꯌꯥꯅꯤꯌꯦ
ꯑꯥ ꯃꯥꯅꯦ
ꯀꯅꯥꯅ ꯈꯪ ꯅꯨꯞ ꯅꯨꯄꯥꯈꯩꯅ ꯑꯣꯏꯔꯝꯃꯗꯤ ꯅꯨꯄꯤ ꯂꯩꯁꯥꯕꯤꯅꯤꯅ ꯌꯥꯕꯁꯨ ꯀꯅꯥꯅ ꯈꯪ
ꯀꯅꯥꯒꯤ ꯈꯣꯡꯒ꯭ꯔꯥꯎ ꯊꯦꯝꯃꯩ ꯏꯁꯤꯡꯅꯣꯅꯦ ꯕꯨ ꯑꯥ ꯀꯩꯗꯧꯔꯤꯅꯣ ꯅꯪꯗꯤ
ꯀꯔꯤꯁꯨ ꯇꯧꯗꯦꯗ ꯐꯃꯨꯡꯗ ꯑꯥ ꯀꯨꯜꯂꯒ ꯂꯩ
ꯑꯁ ꯌꯥꯝ ꯅꯨꯡꯉꯥꯏꯌꯦꯅꯦ ꯅꯪꯗꯤ
ꯑꯣꯏꯠ ꯅꯨꯉꯥꯏꯔꯦ ꯍꯥꯏ ꯇꯔꯦ ꯔꯥꯅꯤ
ꯅꯪ ꯅꯪꯒꯨꯝꯅ ꯇꯧꯅꯤꯡꯉꯤꯅꯦ ꯑꯩꯁꯨ
ꯇꯧꯑꯣꯅꯦ
ꯑꯁ ꯊꯕꯛ ꯌꯥꯝ ꯂꯩ ꯊꯕꯛ ꯌꯥꯝ ꯂꯩꯕꯒꯤꯅꯤꯅ
ꯃꯇꯝ ꯂꯩꯗꯔꯦ ꯑꯩꯒꯤꯗꯣ
ꯊꯕꯛ ꯌꯥꯝ ꯆꯤꯟꯕ ꯃꯤꯔꯣ ꯅꯪꯁꯦ
ꯍꯣꯏ ꯊꯕꯛ ꯌꯥꯝ ꯆꯤꯟꯕꯅꯦ ꯑꯩꯗꯣ ꯗꯣ ꯅꯣꯏ ꯈꯪꯗꯕꯒꯤꯅꯦ ꯑꯥ ꯁꯨꯈꯪ ꯈꯪꯔꯣꯏ ꯈꯪꯔꯗꯤ ꯅꯣꯏ ꯅꯣꯏꯁꯦ ꯉꯛ ꯀꯥꯅꯤꯕ ꯀꯔꯤ ꯅꯨꯄꯤꯅꯣꯅꯦ ꯌꯥꯝ ꯀꯜꯂꯦ ꯍꯥꯏꯒꯅꯤꯕ
ꯑꯣ ꯑꯩꯗꯤ ꯑꯗꯨꯃꯥꯏꯟ ꯈꯟꯗꯧ ꯃꯥꯟꯗꯦꯗ
ꯍꯥꯥ
ꯈꯟꯗꯧ ꯃꯥꯟꯗꯦ ꯑꯩꯗꯤ ꯃ ꯃꯁꯤ ꯅꯨ ꯄꯤꯗꯦ ꯍꯩꯄꯥ ꯌꯥꯝ ꯁꯥꯏꯌꯦꯅꯦ ꯃꯤꯅ ꯇꯧꯒꯅꯣ ꯍꯥꯏꯕ ꯊꯕꯛꯇꯨ ꯌꯥꯝ ꯇꯧꯋꯤꯅꯦ
ꯈꯪꯔꯀꯥꯟꯗꯀꯣ ꯅꯪ ꯒ꯭ꯌꯥꯟ ꯇꯥꯒꯅꯤꯕ ꯑꯁ ꯑꯁꯤ ꯅꯨꯄꯤꯗꯤ ꯌꯥꯝ ꯐꯕꯅꯤꯍꯦ ꯑꯗꯨ ꯑꯗꯥ ꯍꯥꯏꯒꯅꯦꯕ ꯅꯪꯗꯣ ꯑꯗꯨꯅꯅꯤꯕ
ꯅꯣꯡꯃꯩ ꯌꯦꯡ ꯌꯦꯡꯕ ꯂꯥꯛꯄ ꯇꯥꯔꯦ ꯑꯗꯨꯗꯤ
ꯂꯥꯛꯑꯣ ꯂꯥꯛꯑꯣ ꯑꯩꯈꯣꯏ ꯌꯨꯝꯗ ꯀꯣ ꯂꯥꯛꯑꯣ ꯎꯝ ꯇꯨꯝ ꯍꯣꯏ ꯍꯣꯏ ꯍꯣꯏ ꯑꯗꯨꯅ ꯐꯥꯔꯦꯕ ꯎꯝ
ꯑꯁꯦꯡꯕ ꯂꯥꯛꯄ ꯀꯥꯟꯗꯥ ꯇꯧꯔꯝꯗ꯭ꯔꯥꯗꯤ ꯑꯥ
ꯌꯨꯝ ꯌꯨꯝ ꯃꯐꯝ ꯈꯪꯗ꯭ꯔꯥꯗꯤ ꯅꯪ ꯁꯤꯕ ꯇꯥꯔꯦꯗꯅ ꯑꯩꯒꯤ ꯌꯨ ꯑꯩꯒꯤ ꯌꯨꯝꯗꯤ ꯑꯁ ꯌꯥꯝ ꯂꯥꯞꯄꯅꯦ
ꯑꯂꯥꯞꯄꯁꯨ ꯂꯥꯞꯄꯁꯨ ꯒꯥꯔꯤ ꯇꯣꯡꯉꯥ ꯂꯥꯛꯀꯦ
ꯒꯥꯔꯤ ꯃꯆꯥꯗ꯭ꯔꯣ ꯑꯆꯧꯕꯗ꯭ꯔꯣ
ꯑꯁ ꯑꯆꯧꯕꯁꯨ ꯃꯆꯥꯁꯨ ꯑꯗꯨꯝ ꯑꯩ ꯂꯣꯏꯟ ꯊꯧꯕ ꯍꯩꯌꯦ
ꯊꯥꯖꯗ꯭ꯔꯦꯗ ꯅꯪ ꯒꯥꯔꯤ ꯊꯧꯕ ꯍꯧꯕ꯭ꯔꯣ
ꯍꯩꯌꯦ
ꯊꯥꯖꯇꯦꯠ
ꯑꯁꯦꯡ ꯑꯁꯦꯡꯕꯗ ꯊꯧꯕ ꯍꯩꯇ꯭ꯔꯥꯁꯨ ꯋꯥꯈꯜꯗꯗꯤ ꯊꯧꯕ ꯍꯩꯌꯦ ꯍꯥꯏꯕ
ꯅꯪ ꯅꯨꯞ ꯅꯪ ꯂꯨꯍꯣꯡꯈ꯭ꯔꯥꯕꯣ
ꯑꯥꯎ ꯍꯣꯡꯗ꯭ꯔꯤꯗ ꯂꯩꯁꯥꯕꯤꯅꯤꯗ
ꯑꯣ ꯅꯨꯄꯥ ꯀꯣꯏꯅꯤꯡꯗ꯭ꯔꯥꯕ꯭ꯔꯣ ꯅꯪ
ꯑꯁ ꯅꯨꯄꯥꯗꯤ ꯀꯨꯏꯅꯤꯡꯗꯦꯗ ꯕꯤꯠ ꯂꯩ
ꯕꯤꯠ ꯂꯩꯩꯗꯦ ꯁꯥꯔꯤꯔꯣ ꯅꯪꯖꯦ
ꯂꯩꯇꯦ ꯂꯩ ꯅꯨꯄꯥ ꯑꯐꯕꯥ ꯑꯥꯝ
ꯂꯣꯏꯔꯦ ꯂꯣꯏꯔꯦ ꯂꯣꯏꯔꯦ ꯅꯨꯄꯥ ꯐꯪꯗꯕꯒꯤꯔꯣ ꯅꯪꯁꯦ
ꯑꯥꯎ ꯍꯣꯏ ꯑꯔꯤꯕꯤ ꯁꯥꯔ ꯂꯩꯔꯦ
ꯂꯣꯏꯔꯦꯗꯅ ꯑꯗꯨꯗꯤ ꯅꯨꯄꯥ ꯅꯨꯄꯥꯒꯤ ꯅꯝꯕꯔ ꯑꯃꯠ ꯑ ꯅꯨ ꯅꯨꯄꯥ ꯑꯃꯥꯒꯤ ꯅꯝꯕꯔ ꯊꯥꯔꯛꯀꯦꯕ ꯑꯗꯣ ꯅꯕꯥꯅꯤ ꯀꯣꯏꯅꯔꯣꯀꯣ
ꯍꯣꯏ ꯀꯣꯏꯅꯒꯦ ꯄꯤꯕꯤꯌꯣ
ꯎꯝ ꯌꯥꯝ ꯐꯖꯥꯕꯅꯦ ꯌꯥꯝ ꯋꯥꯡ ꯆꯥꯎꯕꯅꯦꯕ ꯃꯥꯗꯣ
ꯐꯖꯥꯔꯁꯨ ꯃꯨꯔꯗꯤ ꯄꯥꯝꯗꯦ
ꯑꯥ ꯃꯨꯕ ꯅꯠꯇꯦ ꯃꯝꯕꯅꯦ ꯑꯩ ꯑꯩꯅ ꯍꯥꯏꯕꯗꯤꯀꯣ ꯃꯝꯕ ꯃꯝꯕ ꯅꯨꯄꯥ ꯑꯃꯥ ꯂꯩꯌꯦꯕ
ꯃꯝꯕꯁꯨ ꯌꯥꯏ
ꯑꯣ ꯃꯝꯕ ꯌꯥꯏꯌꯦꯀꯣ
ꯍꯣꯏ ꯃꯝꯃꯗꯤ ꯌꯥꯏꯌꯦ
ꯌꯥꯏꯅꯦ ꯑꯗꯨꯗꯤ ꯌꯥꯝ ꯂꯩꯕꯅꯦ ꯌꯥꯝ ꯃꯝꯕꯗꯣ ꯑꯩꯒꯨꯝꯅ ꯑꯣ ꯑꯣ ꯃꯥꯅꯦ ꯃꯨꯛ
ꯌꯥꯎꯗꯦꯕ
ꯃꯨꯕꯗꯤꯀꯣ ꯑꯁ ꯔꯁꯤ ꯅꯝꯕꯔ ꯇꯦꯟ ꯂꯩꯕꯅꯦ
ꯔꯥꯁꯤ ꯌꯥꯝꯃꯜꯂꯁꯨ ꯇꯜꯂꯦꯗ ꯃꯤꯅ ꯑꯃꯨꯛ ꯃꯤꯅ ꯑꯃꯨꯛ ꯄꯥꯝꯒꯅꯤꯕ
ꯍꯣꯏ ꯃꯥꯅꯦ ꯑꯩꯈꯣꯏ ꯅꯪ ꯅꯪ ꯅꯪꯕꯨ ꯊꯥꯗꯣꯛꯈ꯭ꯔꯥꯗꯤꯀꯣ ꯅꯪ ꯀꯞꯂꯒ ꯂꯩꯒꯅꯦꯕ ꯑꯗꯨꯅꯅꯦ ꯅꯨꯄꯥ ꯑ ꯌꯥꯝ ꯐꯖꯗ꯭ꯔꯁꯨ, ꯑ ꯈꯪꯉꯦꯗꯅ ꯌꯥꯝ ꯋꯥꯡ ꯆꯥꯎꯔꯒ, ꯑꯗꯨꯒ ꯇꯤꯛ ꯇꯥꯛ ꯈꯪꯔꯗꯤ ꯀꯣ ꯌꯥꯔꯦꯕ꯫
ꯍꯣꯏ ꯍꯣꯏ ꯐꯖꯃꯜꯂꯁꯨ ꯃꯤꯅ ꯃꯨꯟꯈꯤꯅꯤ꯫
ꯎꯝ ꯃꯥꯟꯅꯦꯕ ꯑꯗꯨ ꯅꯪ ꯅꯨꯡꯉꯥꯏꯔꯣꯏꯕ ꯑꯗꯨꯅꯅꯦ꯫ ꯅꯝꯕꯔ ꯌꯥꯝ ꯂꯩꯕꯅꯦ ꯑꯩꯉꯣꯟꯗ꯫ ꯈꯥꯏꯅꯤꯡꯔꯗꯤꯀꯣ ꯑꯩꯉꯣꯟꯗ ꯑꯗꯨꯝ ꯍꯥꯏꯔꯛꯑꯣꯀꯣ꯫
ꯑꯐꯕ ꯈ꯭ꯋꯥꯏꯗꯒꯤ ꯐꯕ ꯈꯜꯂꯒ ꯄꯤꯕꯤꯔꯣꯅꯦ ꯑꯩꯒꯤ꯫
ꯍꯣꯏ ꯄꯤꯒꯅꯦꯕ ꯑꯗꯣ ꯐ ꯑꯩ ꯃꯤ ꯐꯠꯕ꯭ꯔꯥ ꯐꯠꯇꯕ꯭ꯔꯥ ꯌꯦꯡꯉꯣꯕ ꯑꯗꯣ ꯅꯝꯕꯔ ꯇꯔꯥꯒꯨꯝꯕ ꯂꯩꯌꯦꯕ꯫
ꯇꯔꯥꯃꯛꯇꯨꯗꯤ ꯑꯩ ꯇꯧꯕ ꯉꯝꯃꯣꯏꯍꯦ꯫
ꯇꯔꯥꯒꯤ ꯃꯅꯨꯡꯗ ꯈꯜꯂꯣ ꯍꯥꯏꯕꯅꯦꯗ꯫ ꯀꯅꯥꯅ ꯐꯕ꯭ꯔꯥ ꯍꯥꯏꯕꯗꯣ꯫
ꯇꯔꯥꯃꯨꯛꯇꯣ ꯑꯐꯕ꯭ꯔꯥꯅ ꯈꯜꯂꯒ ꯀꯣꯜ ꯃꯊꯪ ꯃꯊꯪ ꯇꯧ ꯂꯩꯔꯗꯤ꯫ ꯃꯇꯝ ꯌꯥꯝ ꯆꯪꯒꯅꯤꯕ꯫
ꯍꯣꯏ ꯃꯥꯟꯅꯦ ꯌꯥꯎ ꯌꯥꯎꯇ꯭ꯔꯥꯗꯤ ꯌꯥꯎꯇ꯭ꯔꯗꯤꯀꯣ ꯑꯩꯉꯣꯟꯗ ꯐꯣꯟ ꯑꯗꯨꯝ ꯇꯧꯔꯛꯑꯣꯕ꯫
ꯍꯣꯏ ꯌꯥꯎꯗ꯭ꯔꯗꯤ ꯑꯃꯨꯛ ꯊꯤꯕꯤꯌꯨꯀꯣ꯫
ꯑ ꯍ ꯊꯤꯕꯤꯒꯅꯤ꯫ ꯊꯤꯕꯤꯒꯤꯅꯤ ꯍꯣꯏ ꯑꯩꯁꯨ ꯅꯨꯄꯥ ꯀꯣꯏꯗ꯭ꯔꯤꯌꯦ꯫
ꯊꯤꯕꯤꯒꯦ꯫
ꯍꯣꯏ ꯊꯤꯕꯤꯔꯣ ꯅꯨ ꯅꯨꯄꯥ ꯀꯣꯏꯅꯤꯡꯉꯦ ꯑꯩꯁꯨ꯫
ꯍꯣꯢ ꯍꯣꯏ ꯊꯤꯕꯤꯒꯦ ꯅꯪꯒꯤꯁꯨ꯫
ꯀꯣ ꯂꯩ ꯂꯩꯕ ꯅꯨꯡꯉꯥꯏꯗꯦꯕ ꯅꯨꯨꯄꯥ ꯌꯥꯝ ꯀꯣꯏꯅꯤꯡꯉꯦ꯫
ꯅꯪꯗꯤ ꯀꯔꯝꯕ ꯅꯨꯄꯥ ꯄꯥꯝꯒꯦ?
ꯑꯥ ꯌꯥꯝ, ꯑꯥ ꯀꯩ ꯍꯥꯏꯁꯤꯔꯥ ꯌꯥꯝ ꯅꯦꯝꯕꯗꯣ꯫
ꯌꯣꯢ꯫
ꯌꯥꯝ ꯅꯦꯝꯔꯒ ꯈꯔ ꯃꯨꯔꯒꯀꯣ꯫ ꯑꯗꯨꯝ ꯇꯧꯕ ꯑꯩ ꯄꯥꯝꯃꯦꯕ ꯑ ꯇꯣꯂꯣꯞ ꯆꯥꯇ꯭ꯔꯁꯨ ꯌꯥꯏꯑꯦ꯫ ꯈꯔ ꯎꯝ ꯅꯦꯝꯔꯒ, ꯈꯔ ꯃꯝꯔꯒ ꯑꯗ ꯑꯗꯨꯅꯦꯕ ꯑꯩꯅ ꯄꯥꯝꯃꯤꯗꯣ꯫
ꯃꯕꯨꯛꯀ ꯈꯔ ꯆꯥꯎꯕ, ꯈꯔ ꯅꯦꯝꯃꯒ ꯃꯝꯕ꯫
ꯍꯣꯏ ꯃꯕꯨꯛ ꯌꯥꯝ ꯆꯥꯎꯔꯒ, ꯑ ꯕꯣꯅꯤꯌꯝꯗꯤ ꯈꯔ ꯅ ꯑꯟ ꯌꯥꯝ ꯅꯦꯝꯃꯦꯕ ꯑꯗꯣ ꯑꯁꯤꯗꯒꯤ ꯌꯥꯝ, ꯈꯔ ꯁꯥꯡꯕꯒꯣ꯫
ꯑꯣ ꯅꯪꯒ ꯈꯔ ꯆꯥꯡ ꯃꯥꯟꯅꯕ꯫
ꯑꯥ ꯕꯣꯅꯤꯌꯝꯗꯤ ꯌꯥꯗꯦꯍꯦ꯫ ꯃꯨꯗꯦꯕ ꯃꯥꯗꯣ ꯉꯧꯋꯦꯕ꯫ ꯑꯩ ꯑꯩꯅ ꯑꯩꯅ ꯍꯥꯏꯕꯗꯤꯀꯣ꯫ ꯈꯔ ꯅꯦꯝꯔꯒ, ꯈꯔ ꯃꯨꯔꯒ꯫ ꯑꯗꯣ ꯃꯥꯒꯤ ꯄꯨꯛꯇꯣ ꯌꯥꯝ ꯈꯔ ꯈꯔ ꯆꯥꯎꯕꯗꯣ ꯑꯩ ꯄꯥꯝꯃꯦꯕ꯫ ꯑꯗꯨꯒꯨꯝꯕ ꯅꯨꯄꯥꯗꯅꯤ ꯅꯨꯄꯥꯗꯗꯨꯅꯤꯕ ꯑꯩꯅ ꯄꯥꯝꯔꯤꯁꯦ꯫
ꯑꯗꯨꯒꯨꯝꯕ ꯅꯨꯄꯥꯁꯦ ꯈꯔ ꯊꯤꯕꯗꯤ ꯋꯥꯒꯅꯤ ꯑꯗꯨꯕꯨ ꯂꯩꯗꯤ ꯂꯩꯒꯅꯤ
ꯍꯣꯏ ꯑꯗꯨꯅꯦꯕ ꯑꯩ ꯊꯤꯐꯝ ꯈꯪꯗꯕꯒꯤꯅꯤ ꯅꯪꯉꯣꯟꯗ ꯍꯥꯏꯔꯤꯁꯦ
ꯅꯪ ꯎꯗ꯭ꯔꯁꯨ ꯑꯩꯅ ꯎꯔꯝꯃꯗꯤ ꯀꯅꯥꯅ ꯈꯪꯀꯣ ꯑꯩ ꯎꯔꯗꯤ ꯍꯥꯏꯕꯤꯒꯦ
ꯍꯥꯏꯕꯤꯑꯣ ꯍꯥꯏꯕꯤꯔꯣ ꯉꯥꯏꯔꯝꯒꯦꯕ ꯑꯥ
ꯃꯥꯒꯤ ꯐꯣꯇꯣ ꯍꯥꯟꯅ ꯍꯪꯁꯤꯔꯣ
ꯍꯣꯏ ꯍꯪꯉꯣ
ꯐꯣꯇꯣ ꯍꯥꯟꯅꯒ ꯍꯪꯉꯒ ꯅꯪꯉꯣꯟꯗ ꯎꯠꯂꯒ ꯑꯁꯤ ꯌꯥꯕ꯭ꯔꯥ ꯍꯥꯏꯔꯗꯤ ꯌꯥꯏꯌꯦ ꯍꯥꯏꯔꯗꯤ ꯅꯪꯒꯤ ꯅꯪꯒꯤ ꯃꯥꯒꯤ ꯅꯝꯕꯔꯗꯣ ꯑꯃꯨꯛ ꯄꯤꯕꯤꯔꯛꯀꯦꯕ
ꯑꯥ ꯑꯗꯨꯝ ꯇꯧꯋꯣ ꯎꯝ ꯇꯧꯅꯤꯡ ꯇꯧꯅꯤꯡꯕ ꯁ꯭ꯇꯥꯏꯜꯗꯀꯣ ꯇꯧꯑꯣꯕ
ꯍꯣꯏ
ꯑꯗꯨ ꯑꯣꯏ
ꯑꯃꯨꯛ ꯑꯩꯅ ꯅꯝꯕꯔꯗꯣ ꯍꯪꯉꯒ ꯅꯪꯅ ꯄꯥꯝꯗ꯭ꯔꯗꯤ ꯑꯃꯨꯛ ꯐꯔꯛ ꯇꯥꯏꯗꯅ
ꯑꯥ ꯑꯗꯣ ꯐꯖꯅ ꯁꯦꯝꯃꯨꯕ ꯅꯪꯗꯣ
ꯎꯝ ꯐꯖ ꯐꯖꯅ ꯁꯦꯝꯕꯤꯔꯒꯦ ꯅꯪꯒꯤꯁꯨ ꯑꯩꯒꯤꯗꯨꯁꯨ ꯁꯣꯏꯕꯤꯒꯅꯨꯀꯣ
ꯍꯣꯏ ꯁꯨꯛꯁꯣꯏ ꯁꯣꯏꯔꯣꯏ ꯅꯪꯒꯤꯗꯤ ꯅꯝꯕꯔ ꯇꯔꯥꯒꯨꯝꯕꯗꯤ ꯂꯩꯌꯦꯕ ꯑꯗꯨꯅꯅꯤ ꯑꯩꯅ ꯍꯥꯏꯔꯤꯁꯦ ꯑꯩ ꯑꯩꯒꯤ ꯈꯟꯕꯗ ꯑꯩꯒꯤ ꯈꯟꯕꯗꯗꯤꯀꯣ ꯑꯥ ꯁꯣꯏꯕ ꯌꯥꯗ꯭ꯔꯦꯕ
ꯍꯣꯏ ꯑꯩꯒꯤꯗꯤ ꯈꯔ ꯋꯥꯡ ꯆꯥꯎꯕ ꯃꯁꯛ ꯃꯁꯛ ꯃꯝꯃꯥꯁꯨ ꯌꯥꯏ ꯑꯩꯒꯤꯗꯤ ꯑꯣꯏ
ꯑꯥ ꯍꯥ ꯍꯥ
ꯑꯁꯛ ꯈꯔ ꯃꯝꯕ ꯋꯥꯡ ꯆꯥꯎꯕ
ꯑꯣ ꯑꯗꯨꯅ ꯐꯕꯅꯦ
ꯈ꯭ꯋꯥꯏ ꯐꯕ ꯍꯥꯏꯔꯒꯅ ꯑꯃꯨꯛ
ꯍꯣꯏ ꯃꯥꯅꯦ ꯈꯔ ꯉꯧ ꯉꯧꯕꯁꯤꯡꯗꯣ ꯃꯥ ꯃꯥ ꯃꯕꯨꯛ ꯐꯠꯇꯦꯕ ꯑꯗꯨꯅꯅꯦꯕ ꯑꯩꯅ ꯄꯥꯝꯗ꯭ꯔꯤꯁꯦ ꯌꯥꯝ ꯃꯝꯕ ꯌꯥꯝ ꯅꯦꯝꯕ ꯑꯗꯣ ꯑꯁꯤꯒꯨꯝꯕ ꯅꯨꯄꯥꯁꯤꯡꯗꯣ ꯌꯥꯝ ꯆꯝꯕꯅꯦꯕ ꯃꯥꯒꯤ ꯋꯥꯈꯟꯗꯣ ꯃꯥꯒꯤ ꯄꯨꯛꯅꯤꯡꯗꯣ ꯊꯃꯣꯏꯗꯣ ꯋꯥꯈꯟꯗꯨ
ꯃꯁꯛ ꯃꯝꯃꯁꯨ ꯑꯩꯗꯤ ꯇꯣꯂꯣꯞ ꯆꯥꯔꯗꯤ ꯌꯥꯔꯦ ꯕꯤ ꯗꯤ ꯑꯦꯐ ꯑꯣꯏꯔꯁꯨ ꯀꯣ
ꯑꯣ ꯇꯣꯂꯣꯞ ꯆꯥꯕ ꯅꯪ ꯄꯥꯝꯃꯤꯀꯣ
ꯑꯣꯏ ꯕꯤ ꯗꯤ ꯑꯦꯞ ꯑꯣꯏꯔꯁꯨ ꯌꯥꯏꯌꯦ
ꯑꯣ ꯑꯩꯗꯤ ꯂꯥꯎꯒꯨꯝꯕ ꯀꯩꯀꯩꯅꯣ ꯏꯟꯖꯤꯟ ꯄꯥꯏꯕꯁꯤꯡꯗꯨ ꯑꯗꯨꯒꯨꯝꯕ ꯑꯩ ꯄꯥꯝꯃꯦꯕ ꯑꯗꯨ ꯅꯠꯇ꯭ꯔꯗꯤ ꯑꯩ ꯄꯥꯝꯗ꯭ꯔꯦ ꯇꯝꯄꯥꯛꯇ ꯂꯩꯕ ꯄꯥꯈꯪꯁꯤꯡꯗꯣ ꯑꯩ ꯁꯨꯛꯄꯥꯝ ꯄꯥꯝꯗꯦꯕ
ꯍꯣꯏ ꯑꯗꯨꯗꯤ ꯆꯤꯡꯗꯒꯤ ꯊꯤꯕꯤꯔꯒꯦ
ꯍꯣꯏ ꯊꯤꯕꯤ ꯌꯣ
ꯆꯤꯡꯒꯤ ꯅꯨꯄꯥꯗꯤ ꯀꯟꯁꯨ ꯀꯟꯕꯅꯦꯀꯣ
ꯍꯣ ꯑꯗꯨꯅꯅꯦ ꯑꯩꯅ ꯄꯥꯝꯃꯤꯗꯣ ꯑꯗꯨ ꯅꯠꯇ꯭ꯔꯗꯤ ꯑꯩ ꯁꯨꯄꯥꯝ ꯄꯥꯝꯗꯦꯕ ꯍꯣꯏ ꯊꯕꯛꯇꯣ ꯌꯥꯝ ꯀꯟꯕ ꯑꯗꯣ ꯃꯕꯨꯛ ꯐꯠꯕ ꯑꯗꯣ ꯑꯌꯥꯝ ꯆꯝꯕꯗꯣ ꯑꯗꯨꯗ ꯑꯗꯨꯗꯅꯦꯕ ꯑꯩꯅ ꯄꯥꯝꯔꯤꯁꯦ
ꯑꯣ ꯅꯪꯁꯦ ꯏꯆꯝ ꯆꯝꯕ ꯅꯨꯄꯥ ꯑꯥ ꯄꯥꯝꯃꯤꯅꯦ
ꯑꯍꯣꯏ ꯃꯥꯅꯦ
ꯍꯣꯏꯃꯤ ꯂꯦꯑꯝ ꯏꯆꯝ ꯆꯝꯕ ꯅꯨꯄꯥ ꯃꯕꯨꯛ ꯐꯕ ꯅꯨꯄꯥꯗꯤ ꯄꯥꯝꯃꯤꯗ ꯑꯩꯁꯨ
ꯌꯥꯝ ꯁꯥꯡꯔ ꯑꯦ ꯌꯥꯝ ꯋꯥꯡꯂꯗꯤ ꯌꯥꯔꯦ ꯍꯥꯏꯕ꯭ꯔꯥ ꯅꯪꯗꯤ
ꯎꯝ ꯈꯔ ꯋꯥꯡꯉꯒ ꯃꯁꯛ ꯃꯝ ꯃꯝꯕꯗꯣ ꯑꯗꯨꯝ ꯈꯔ ꯃꯝꯃꯒ ꯎꯝ ꯇꯨꯂꯣꯞ ꯆꯥꯔꯗꯤ ꯌꯥꯔꯦ
ꯑꯣ ꯑꯗꯨꯅ ꯐꯥꯔꯦꯅ ꯑꯗꯨ
ꯕꯤ ꯗꯤ ꯑꯦꯞ ꯑꯣꯏꯔꯁꯨ ꯊꯤꯕꯤꯌꯨꯀꯣ
ꯍꯣ ꯍꯣꯏ ꯕꯤ ꯗꯤ ꯑꯦꯞꯗꯤ ꯈꯪꯗꯦꯀꯣ ꯑꯗꯨꯝ ꯌꯥꯝ ꯋꯥꯡ ꯆꯥꯎꯕ ꯂꯩꯌꯦꯕ
ꯎꯝ
ꯇꯣꯂꯣꯞ ꯆꯥꯕꯁꯨ ꯅꯠꯇꯦꯕ ꯃꯣꯏꯗꯣ ꯅꯝꯕꯔ ꯗꯣ ꯌꯥꯝ ꯕꯨꯗꯤ ꯌꯥꯝꯃꯦꯕ ꯑꯩꯉꯣꯟꯗ ꯑꯗꯨꯅꯅꯦ ꯈꯥꯏꯅꯤꯡꯔꯗꯤ ꯑꯗꯨꯝ ꯐꯣꯟ ꯇꯧꯔꯛꯑꯣꯀꯣ
ꯍꯣꯏ ꯇꯧꯔꯛꯀꯦ
ꯑꯗꯨ ꯅꯠꯇ꯭ꯔꯗꯤ ꯅꯪ ꯐꯪꯉꯔꯣꯏ ꯑꯩꯉꯣꯟꯗ ꯐꯣꯟ ꯇꯧꯔꯛꯇ꯭ꯔꯗꯤ ꯅꯨꯄꯥ ꯐꯪꯂꯣꯏꯕ ꯅꯪꯒꯤ ꯑꯗꯨꯅꯅꯦ ꯀꯩꯗꯧꯔꯤꯅꯣ ꯍꯧꯖꯤꯛꯇꯤ
ꯍꯧꯖꯤꯛꯇꯤ ꯀꯔꯤꯁꯨ ꯇꯧꯗꯦꯗ
ꯆꯛ ꯆꯥꯔꯕꯣ ꯑꯗꯨꯗꯤ
ꯎꯝ ꯆꯥꯔꯦ
ꯀꯩ ꯃꯊꯦꯜ ꯆꯥꯔꯤꯕ꯭ꯔꯣ
ꯉꯁꯤꯗꯤꯀꯣ ꯃꯊꯦꯜ ꯌꯥꯝꯃꯦ ꯀꯪꯁꯣꯏ ꯑꯃꯥꯒ ꯀꯥꯡꯉꯧ ꯑꯃꯥꯒ ꯃꯔꯣꯛ ꯃꯦꯠꯄ ꯑꯃꯥꯒ
ꯑꯣ
ꯃꯌꯥꯝ ꯆꯥꯔꯦ ꯉꯁꯤ
ꯑꯩꯗꯤ